ꯎꯝ ꯇꯥꯏꯌꯦ ꯏꯆꯦ
ꯌꯥꯝ ꯇꯞꯅ ꯇꯥꯕꯗꯧꯅ ꯇꯧꯋꯦ ꯇꯥꯔꯕ
ꯇꯥꯗꯤ ꯇꯥꯑꯦꯕꯀꯣ ꯑꯗꯨ ꯌꯥꯝ ꯇꯞꯅ ꯇꯥꯕꯗꯣ ꯅꯦꯠꯋꯥꯛ ꯀꯌꯥ ꯅꯨꯡꯉꯥꯏꯇꯖꯠꯂ ꯈꯪꯗꯦ
ꯇꯥꯔꯕ ꯏꯆꯦ
ꯑꯣ ꯇꯥꯔꯦ ꯇꯥꯔꯦ
ꯎꯝ
ꯀꯩꯗꯧꯔꯝꯃꯤꯅꯣ ꯅꯪꯕꯣ
ꯑꯦꯁꯥꯏꯟꯃꯦꯟ ꯁꯤꯡ ꯀꯠꯂꯝꯕꯅꯤ ꯑ ꯍꯌꯦꯡ ꯂꯥꯁ ꯗꯦꯠ ꯑꯣꯏꯕ ꯑꯗꯨꯗꯣ ꯄꯤꯈꯠꯅꯕꯅ ꯉꯁꯥ ꯑ ꯇꯣꯏꯁꯤꯟꯕꯗ ꯈꯨꯠꯁꯦ ꯆꯣꯛꯊꯔꯕꯗ ꯉꯥꯛꯇ ꯄꯣꯊꯥꯒꯦꯅ ꯂꯩꯔꯝꯃꯤ
ꯉꯁꯤꯗꯤ ꯀ꯭ꯂꯥꯁ ꯆꯠꯇ꯭ꯔꯣ ꯑꯗꯨꯗꯤ ꯑꯦꯁꯥꯏꯟꯃꯦꯟ ꯁꯤꯟꯕꯗ
ꯃꯣꯏ ꯑꯣꯖꯥꯁꯤꯡꯗꯨꯁꯨ ꯀ꯭ꯂꯥꯁꯇꯣ ꯂꯣꯏꯁꯤꯟꯅꯔꯛꯄꯩ ꯐꯖꯗꯩꯗꯝ ꯆꯠꯂꯦ ꯑꯗꯨꯒ ꯂꯥꯏꯔꯤꯛ ꯊꯤꯔꯒ ꯑꯣꯏꯅ ꯑꯦꯁꯥꯏꯟꯃꯦꯟꯗꯣ ꯍꯌꯦꯡ ꯅꯪꯉꯔꯣꯏꯅ ꯑꯗꯨꯕ ꯏꯈꯠꯂ ꯂꯩꯔꯨꯔꯦ ꯍꯜꯂꯛꯄꯣ ꯀꯨꯏꯗ꯭ꯔꯤ
ꯎꯝ ꯊꯦꯡꯉꯤꯅꯦꯀꯣ ꯑꯗꯨꯗꯤ ꯅꯪ ꯍꯜꯂꯛꯄ
ꯍꯣꯏ ꯊꯦꯡꯉꯦ
ꯆꯥꯛ ꯀꯩꯀꯩꯗꯤ ꯊꯣꯡꯉꯕꯣ
ꯆꯥꯛ ꯊꯣꯡ ꯀꯠꯂꯦ ꯆꯥꯛꯁꯤꯁꯨ ꯀꯥꯔ ꯃꯥꯜꯂꯦ
ꯂꯥꯏꯔꯤꯛ ꯄꯥꯕ ꯍꯣꯠꯅꯕꯗ ꯆꯥꯛ ꯀꯥ ꯀꯩ ꯊꯣꯡꯉꯕ꯭ꯔꯣ
ꯍꯣꯏ ꯈꯣꯏꯗꯧ ꯁꯥꯎꯒꯠꯂꯕ ꯑꯩꯁꯦ
ꯁꯥꯎꯅꯤꯡꯃꯟꯗꯅ ꯆꯥꯛꯇꯣꯏꯅ ꯇꯥꯏꯅꯔꯕ꯭ꯔꯣ
ꯆꯥꯛꯇ ꯑꯣꯏꯅ ꯇꯥꯏꯅꯦꯔ ꯑꯃ ꯆꯥꯛꯁꯦ ꯄꯨꯀꯥ ꯀꯥꯔꯕ꯭ꯔꯥ ꯀꯩꯝ ꯇꯧꯔ
ꯂꯥꯏꯕꯔꯤ ꯆꯠꯄꯗꯤ ꯅꯨꯡꯉꯥꯏꯕ꯭ꯔꯣ
ꯅꯨꯡꯉꯥꯏ ꯑꯗꯨꯝ ꯐ ꯑꯗꯨ ꯐꯦꯟ ꯊꯥꯕ ꯃꯌꯥꯝꯗꯨꯅ ꯅꯣꯏ ꯒ꯭ꯌꯥꯟ ꯑꯃ ꯇꯥꯗꯦ ꯑꯗꯨꯁꯨ ꯐꯦꯟꯁꯤꯅ ꯎꯔꯨꯔꯔꯨ ꯄꯪ ꯊꯥꯔ ꯊꯥꯏ ꯏꯃꯥꯟꯅꯕꯤ ꯑꯃꯒ ꯑꯩꯒ ꯆꯪꯃꯤꯟꯅꯔꯦ ꯑꯗꯨꯒ ꯋꯥꯔꯤ ꯁꯥꯟꯅꯕꯗ ꯁꯥꯟꯅꯕꯗ ꯑꯗꯒꯤ ꯋꯥꯁꯔꯨꯝ ꯆꯪꯅꯤꯡꯉꯦꯅ ꯑꯃꯨꯛ ꯂꯥꯏꯕ꯭ꯔꯦꯔꯤꯗ ꯑꯃꯨꯛ ꯆꯪꯉꯨꯔꯦ ꯏꯁꯤꯡ ꯑꯃꯐꯥꯎꯛ ꯂꯩꯔꯝꯗꯕ ꯌꯨꯅꯤꯚꯔꯁꯤꯇꯤꯅꯦꯅ ꯑꯥ ꯑꯩꯈꯣꯏ ꯗꯤꯄꯥꯔꯠꯃꯦꯟꯗ ꯁ ꯂꯩꯔꯝ ꯏꯁꯤꯡ ꯆꯒꯦꯔ ꯀꯦ ꯊ ꯐꯦꯔꯋꯦꯜꯒꯌꯥ ꯐꯤꯌꯔꯋꯦꯜꯒꯤ ꯋꯥ ꯈꯟꯅꯔꯤꯅꯤ ꯅꯦꯅ ꯃꯌꯥꯝ ꯈꯟꯅ ꯂꯩꯔꯝꯃꯤ ꯈꯨꯕꯥꯛꯀ ꯈꯨꯨꯗꯅ ꯑꯩꯈꯣꯏꯗꯤ ꯑꯣꯖꯥꯅꯒ ꯋꯥ ꯉꯥꯡꯉꯤꯕꯣꯏ ꯅꯤꯡꯉꯨꯔꯦ ꯑꯗꯨꯒ ꯁꯥꯇ꯭ꯔ ꯃꯁꯦꯟ ꯉꯥꯡꯅꯔ ꯐꯨꯅꯕ ꯑꯣꯏꯅ ꯂꯩꯔꯝꯃꯤ ꯈꯨꯕꯥꯛꯇꯣ
ꯑꯣ ꯅꯣꯏ ꯐꯦꯔꯋꯦꯜꯗꯨꯗꯤ ꯑꯗꯨꯗꯤ ꯃꯣꯏ ꯈꯟꯅꯕꯗ ꯀꯔꯝ ꯀꯥꯟꯗ ꯇꯥꯅꯤ ꯍꯥꯏꯅꯔꯒꯦ
ꯈꯪꯗꯦꯗ ꯑꯁꯤꯟꯕ ꯀꯥꯡꯕꯨꯅ ꯄꯪꯁꯤꯟꯗ ꯁꯤꯜꯂꯤ ꯑꯗꯒꯤ ꯑꯩꯈꯣꯏ ꯁꯤꯗ ꯂꯩꯕ ꯏꯆꯦ ꯁꯦꯅꯤꯌꯥꯔꯁꯤꯡ ꯑꯃꯅꯁꯨ ꯑꯃꯨꯛ ꯅꯣꯏꯅ ꯁꯤꯜꯂꯤ ꯃꯇꯝꯗꯣ ꯈꯨꯌꯧꯅꯩ ꯑꯩꯈꯣꯏꯗ ꯀꯩꯝ ꯍꯪꯗꯦ ꯈꯣꯠꯇꯦꯅ ꯑꯃꯨꯛ ꯇꯧꯔꯛꯑꯦ ꯀꯔꯝ ꯀꯥꯟ ꯇꯥꯈ꯭ꯔꯕꯅꯣ ꯈꯪꯗꯦ ꯄꯩꯁꯥ ꯑꯥꯒꯤꯖꯨ ꯃꯔꯩ ꯌꯦꯠꯅꯕꯗ ꯌꯦꯠꯅꯕꯗ
ꯑꯃꯅ ꯑꯃ ꯍꯥꯏ ꯑꯃꯅ ꯑꯃ ꯍꯥꯏ ꯇꯧꯕꯗ ꯀꯔꯝ ꯀꯥꯟꯗ ꯁꯤꯟꯗꯣꯏꯅꯣ ꯈꯪꯗ꯭ꯔꯕ
ꯍꯣꯏ ꯈꯔꯃꯅ ꯚꯦꯀꯦꯁꯟ ꯃꯃꯥꯡ ꯁꯤꯟꯁꯤ ꯍꯥꯏ ꯈꯔꯃꯅ ꯚꯦꯀꯦꯁꯟ ꯃꯇꯨꯡꯗ ꯁꯤꯟꯁꯤ ꯍꯥꯏ ꯑꯗꯩ ꯁꯦꯅꯤꯌꯔꯈꯩꯗꯗꯤ ꯑꯃꯨꯛ ꯈꯨꯌꯧꯅꯩ ꯑꯃꯨꯛ ꯍꯥꯏ ꯂꯨꯍꯣꯡ ꯀꯩꯍꯣꯡꯕ ꯃꯇꯝꯅꯤꯅ ꯂꯨꯍꯣꯡꯕ ꯀꯩꯀꯥ ꯂꯩ ꯃꯨꯛ ꯍꯥꯏ ꯌꯥꯔꯤꯕ
ꯃꯣꯏꯒꯤꯗꯤ ꯑꯦꯛꯖꯥꯝꯗꯤ ꯂꯣꯏꯒ꯭ꯔꯕꯣ ꯃꯣꯏꯒꯤꯗꯤ
ꯑꯦꯛꯖꯥꯝ ꯂꯣꯏꯗ꯭ꯔꯤꯌꯦ ꯅꯍꯥꯟ ꯑꯃ ꯕꯟ ꯂꯩꯌꯦꯅ ꯇꯧꯗꯅ ꯑꯦꯛꯖꯥꯝ ꯑꯃꯁꯨ ꯌꯩꯊꯣꯛꯈꯤꯕꯅꯤ ꯔꯦꯂꯤ ꯆꯠꯂꯦ ꯍꯥꯏꯕ꯭ꯔꯥ ꯀꯩꯅꯣꯝ ꯇꯧꯗꯅ
ꯑꯗꯨꯗꯤ ꯋꯥ ꯈꯠꯅꯕꯗꯪꯪꯂꯣ ꯅꯣꯏꯗꯤ ꯀ꯭ꯂꯥꯁꯇꯤ ꯇꯧꯗ꯭ꯔꯕꯣ
ꯑꯥ ꯑꯣꯖꯥꯒ ꯁꯥꯎ ꯂꯩꯍꯧꯕꯅꯦ ꯑ ꯀ꯭ꯂꯥꯁ ꯍꯥꯟꯅ ꯇꯧꯗꯕꯤꯗ ꯃꯣꯏ ꯋꯥ ꯈꯠꯅꯩꯅꯦꯅ ꯈꯅꯍ ꯂꯩ ꯑꯣꯖꯥ ꯆꯪꯍꯟꯗꯦꯅ ꯇꯧꯗꯅ ꯑꯩꯈꯣꯏꯁꯨ ꯈꯪꯗꯕ ꯍꯪꯒꯦꯅ ꯆꯠꯂꯨꯅꯤ ꯍꯪꯗꯕꯤ ꯑꯗꯨꯝ ꯊꯣꯛꯂꯛꯑꯦ
ꯐꯔꯛꯅꯤꯅꯦ ꯑꯗꯨꯗꯤ
ꯍꯣꯏ ꯒ꯭ꯌꯟꯃ ꯇꯥꯕ ꯅꯠꯇꯦꯗ ꯍꯧꯖꯤꯛꯀꯥꯟꯗꯣ ꯑꯦꯁꯥꯏꯟꯃꯦꯟꯒꯤ ꯃꯇꯝ ꯑꯣꯏꯕꯁꯤꯅ ꯀ꯭ꯂꯥꯁꯀ ꯏꯌꯥꯎ ꯌꯥꯎꯅꯗꯦꯗ ꯃꯥꯏꯃꯥꯏꯅ ꯊꯣꯛꯄ ꯑꯦꯁꯥꯏꯟꯃꯦꯟ ꯏꯕꯅ ꯏꯕ ꯂꯥꯏꯕ꯭ꯔꯤ ꯆꯠꯄꯅ ꯆꯠꯄ ꯗꯨꯃꯥꯢꯅ ꯂꯣꯢ ꯇꯧꯅ ꯂꯩ ꯆꯥꯛ ꯊꯣꯡꯉꯕꯣ ꯏꯆꯦꯍꯣꯢꯒꯤꯗꯤ
ꯑꯩꯅ ꯆꯥꯛ ꯊꯣꯡꯉꯦ ꯁꯤꯗ ꯏꯃꯥꯟꯅꯕꯤ ꯑꯃꯅ ꯏꯟꯁꯥꯡ ꯊꯣꯡꯒꯗꯕꯅꯤ ꯃꯥꯅ ꯏꯟꯖꯥꯟ ꯊꯣꯡꯕ ꯂꯣꯏꯔꯒ ꯄꯨꯟꯅ ꯆꯥꯃꯤꯟꯅꯒꯗꯕꯅꯦ ꯑꯗꯨꯒꯤ ꯉꯥꯏꯔꯒ ꯂꯩꯔꯕꯅꯤ
ꯑꯣ ꯑꯩꯈꯣꯏꯗꯤ ꯊꯛꯅꯅꯤ ꯆꯥꯅꯤꯡꯕ ꯃꯇꯝꯗ ꯆꯥꯏ ꯆꯥꯅꯤꯡꯖ꯭ꯔ ꯇꯣꯛꯊꯣꯛꯏ
ꯏꯊꯟꯗ ꯂꯩꯕꯖꯤꯖꯨꯅꯦ ꯐꯔꯛ ꯇꯥꯕꯅꯦ ꯍꯥꯏꯕ ꯆꯥꯛꯇꯣ ꯆꯥꯅꯤꯡꯉ ꯆꯥ ꯆꯥꯅꯤꯡꯗ ꯇꯣꯛ ꯇꯧꯔꯤꯉꯩꯗꯅꯦ ꯅꯥꯅꯤꯀꯣ ꯑꯃꯨꯛꯀ
ꯎꯡ ꯁꯤꯗ ꯏꯃꯅꯕꯤꯃ ꯂꯩꯔꯝꯃꯦ ꯃꯥꯖꯨ
ꯎꯝ
ꯔꯦꯟꯇ ꯂꯩꯇ꯭ꯔꯦ ꯊꯣꯛꯈ꯭ꯔꯦ ꯑ ꯃꯣꯏ ꯃꯗꯣꯝꯆꯥꯥ ꯍꯣꯏ ꯂꯩꯅꯤ ꯍꯥꯏꯖꯤꯟꯅ ꯊꯣꯛꯈ꯭ꯔꯦ ꯑꯗꯨꯒ ꯃꯥꯗꯤ ꯒꯨꯍꯥꯇꯤꯗꯒ ꯆꯠꯇꯅ ꯀꯔꯤ ꯇꯝꯃꯤꯅꯣ ꯈꯪꯗꯦ ꯃꯦꯅꯦꯖꯃꯦꯟꯒꯨꯝꯕ ꯇꯝꯕ ꯃꯥꯜꯂꯦ ꯑꯗꯣ ꯑꯥꯗ ꯃꯥ ꯑꯗꯨꯝ ꯃꯥꯁꯇꯔ ꯇꯧꯊꯈꯤꯗ꯭ꯔꯦ ꯑꯗꯨ ꯃꯥ ꯂꯩꯈ꯭ꯔꯦ ꯃꯥ ꯂꯩꯔꯤꯀꯥꯟꯗ ꯄꯨꯟ ꯄꯨꯟ ꯆꯥꯃꯤꯟꯅꯔꯝꯕꯅꯦ ꯍꯧꯖꯤꯛꯇꯤ ꯆꯥꯃꯤꯟꯅꯗ꯭ꯔꯦ ꯑꯩꯈꯣꯏ ꯏꯆꯦꯁꯤꯡ ꯈꯔ ꯈꯔ ꯃꯔꯛ ꯃꯔꯛꯇ ꯆꯥꯃꯤꯟꯅꯩ
ꯏꯃꯥꯟꯅꯕꯤ ꯂꯩꯃꯤꯟꯅꯕꯁꯤꯁꯨ ꯅꯨꯡꯉꯥꯏꯕꯅꯤꯅꯦ ꯁꯨꯃꯥꯏꯅ ꯂꯩꯃꯤꯟꯅꯔꯃ ꯆꯠꯈꯤꯕꯁꯤꯅ ꯍꯦꯟꯅ ꯅꯨꯡꯉꯥꯏꯍꯧꯗꯕꯅꯤꯅ ꯇꯧꯋꯤꯁꯦ
ꯄ ꯂꯩꯍꯧꯔꯤꯅꯤ
ꯎ ꯍꯨ
ꯗꯤ ꯀꯌꯝ ꯈꯟꯗ ꯃꯥꯜꯂꯦ
ꯀꯤꯝꯇ ꯈꯟꯗꯕꯤ ꯆꯠꯈ꯭ꯔꯦ
ꯅꯨꯡꯕꯨꯗꯤ ꯅꯨꯡꯉꯥꯏꯇꯕ ꯃꯥꯁꯨ ꯑꯗꯨꯣ ꯀꯞꯇꯤ ꯀꯞꯇꯦ ꯑꯈꯣꯏꯅ ꯁꯥꯏꯗ ꯑꯣꯛ ꯈꯣꯡꯒꯩ ꯀꯞ ꯐꯥꯎꯔꯦ
ꯂꯩꯍꯧꯕ ꯅꫭꯏ ꯃꯁꯦꯟ ꯅꫭꯏꯅ ꯀꯞꯐꯧꯔꯦ
ꯍꯣꯏ ꯆꯠꯈꯤꯕ ꯃꯤꯅ ꯀꯗꯤ ꯈꯟꯕꯤꯕ ꯅꯠꯇꯦꯗ
ꯅꯣꯡ ꯆꯨꯗꯔꯣ ꯏꯆꯦ ꯍꯣꯏꯖꯗꯤ
ꯅꯣꯡꯁꯦ ꯆꯨꯗ ꯃꯥꯜꯂꯦ ꯉꯁꯥꯏꯗꯩ ꯍꯥꯏꯐꯦꯠ ꯈꯤꯛꯑꯝꯃꯦ ꯈꯔ ꯇꯥꯔ ꯃꯥꯜꯂꯦꯅ ꯃꯄꯥꯟꯗ ꯐꯤꯔꯣꯜ ꯐꯧꯋꯦꯅ ꯐꯤꯔꯣꯜ ꯂꯧꯁꯜꯂꯦ ꯑꯗꯨꯒ ꯐꯤꯔꯣꯜ ꯂꯧꯁꯜꯂꯣꯏꯔꯒ ꯉꯥꯏꯍꯥꯛ ꯂꯩꯔꯒ ꯑꯃꯨꯛ ꯇꯥꯈꯤꯗ꯭ꯔꯦ
ꯑꯥ
ꯑꯗꯨ ꯅꯣꯡ ꯇꯥꯏꯌꯦꯅ ꯂꯧꯁꯜꯂꯨꯕꯒ ꯌꯥꯕ ꯅꯠꯇꯦ ꯍꯧꯖꯤꯛꯇꯤ ꯀꯥꯟꯒꯤ
ꯀꯔꯟꯅꯤ ꯃꫭꯏ ꯇꯥꯔꯤꯖꯦ ꯑꯈꯣꯏꯖꯨ ꯑꯥ ꯌꯨꯝꯗ ꯂꯧ ꯈꯣꯏꯒꯗꯕꯗꯣ ꯅꯣꯡꯑꯃꯨꯛ ꯖꯨꯁꯟꯗꯅ ꯑꯃꯨꯛ ꯈꯣꯏꯗ꯭ꯔꯤ ꯍꯧꯖꯤꯛꯁꯨ ꯅꯣꯡ ꯊꯤꯗꯣꯡꯃꯪꯗꯅ ꯈꯥꯛꯄ ꯂꯥꯎꯕꯒ ꯇꯧꯔꯤ ꯍꯥꯏ
ꯅꯣꯡꯁꯤꯅ ꯐꯔꯛ ꯇꯥ ꯂꯩꯔꯦꯅꯦ ꯇꯧꯔꯤꯁꯤ
ꯆꯨ ꯍꯥꯏꯕ ꯃꯇꯝꯗꯅ ꯆꯨꯗꯦ ꯆꯨꯍꯟꯅꯤꯡꯗꯕ ꯃꯇꯝꯗꯅ ꯄꯨꯡ ꯆꯨꯗ ꯆꯨꯔꯒ ꯈꯔ ꯂꯩꯔ ꯏꯁꯤꯡ ꯏꯆꯥꯎ ꯑꯃꯨꯛ ꯊꯣꯛꯂꯛꯈꯤꯅꯤ
ꯍꯧꯖꯤꯛ ꯅꯣꯡ ꯄꯨꯔꯥ ꯆꯨꯕ ꯑꯣꯏꯗ꯭ꯔꯤꯕꯒꯤꯅꯤꯀꯣ ꯅꯣꯡ ꯄꯨꯔꯥꯒ ꯆꯨꯔꯗꯤ ꯑꯈꯣꯏ ꯁꯤꯒꯤ ꯔꯦꯟꯁꯦ ꯏꯁꯤꯡ ꯊꯨꯝꯃꯅꯤ ꯊꯨꯝꯃꯅꯤꯅꯅꯦ ꯄꯥꯥꯕꯨꯅ ꯈꯔ ꯆꯨꯕꯒ ꯍꯦꯛꯇ ꯑꯣꯟꯕ ꯂꯥꯛꯇꯣꯏꯅꯦ ꯏꯟꯖꯤꯗꯦꯞ ꯑꯝ ꯄꯥꯏꯔꯒ
ꯁ꯭ꯋꯥꯏꯐꯥꯎ ꯊꯨꯝꯗꯧ ꯃꯥꯜꯂꯤ ꯅꯣꯏ ꯀꯩ ꯆꯠꯄꯒꯤ ꯈꯣꯠꯄꯒꯤꯅ ꯃꯃꯥꯡꯗꯁꯨ ꯅꯣꯡ ꯀꯟꯅ ꯆꯨꯕꯒꯤꯗ ꯑꯈꯣꯏ ꯁꯤꯒꯤꯗ ꯃꯃꯥꯡꯗ ꯈꯔ ꯊꯨꯝꯃꯦꯕ ꯑꯗꯨꯒ ꯑꯈꯣꯏꯁꯤꯅ ꯏꯁꯤꯡ ꯊꯨꯝꯃꯕꯅꯦ ꯁꯥꯗꯅ ꯌꯨꯝ ꯌꯨꯝꯗ ꯆꯠꯂꯣꯅ ꯌꯨꯝ ꯌꯨꯝꯗ ꯆꯠꯂꯗꯕꯅꯤꯅ ꯏꯁꯤꯡ ꯏꯆꯥꯎ ꯃꯔꯛꯇꯨꯗ ꯆꯠꯂꯦ ꯑꯗꯨꯒ ꯃꯤꯒꯤ ꯁꯣꯔꯣꯛ ꯇꯣ ꯌꯧꯔꯒꯅꯦ ꯏꯁꯤꯡꯗꯣ ꯑꯃꯠꯇ ꯈꯪ ꯂꯩꯔ ꯃꯤ ꯃꯌꯥꯝꯗꯨꯅꯅꯦ ꯑꯈꯣꯏꯗ ꯌꯦꯡꯕꯗ ꯌꯦꯡꯕꯗ
ꯁꯣꯝꯗꯗꯤ ꯃꯥ ꯏꯁꯤꯡ ꯃꯥꯏꯁꯤꯡ ꯇꯤꯡꯗꯧꯕꯅꯤꯅ ꯊꯥꯗꯣꯛꯅꯕ ꯍꯣꯠꯅꯔꯛꯏꯅꯤꯅꯦ ꯃꯥꯁꯨ
ꯑꯗꯨꯅꯦ ꯍꯥꯏꯁꯦ ꯑꯗꯨꯒ ꯅꯣꯡꯉꯥꯜꯂꯦ ꯌꯨꯝꯗ ꯆꯠꯂꯒ ꯅꯣꯡꯉꯥꯜꯂꯀꯥꯟꯁꯤꯗ ꯑꯃꯨꯛ ꯏꯁꯤꯡ ꯀꯪꯉꯦꯅ ꯐꯣꯟ ꯇꯧꯔꯛꯑꯦ
ꯀꯤꯔꯟꯅꯤꯅꯦ ꯃꯥ ꯇꯥꯏꯖꯤꯖꯨ
ꯃꯥꯁꯨ ꯑꯍꯟ ꯑꯣꯏꯔꯕꯅꯤꯅꯅꯦ ꯑꯁ ꯃꯊꯟꯇ ꯊꯕꯛ ꯇꯧꯕꯗꯣ ꯌꯥꯝ ꯋꯥꯕꯗꯣ ꯃꯔꯛ ꯃꯔꯛꯇꯗꯤ ꯅꯨꯡꯉꯥꯏ ꯕꯤꯗꯦꯕ
ꯃꯣꯏ ꯏꯃꯨꯡ ꯃꯅꯨꯡꯒꯤ ꯃꯤꯅ ꯃꯇꯦꯡ ꯑꯝꯇ ꯄꯥꯡꯗ꯭ꯔꯣ
ꯃꯣꯏ ꯏꯃꯨꯡꯒꯤ ꯃꯇꯦꯡ ꯈꯩꯁꯦ ꯄꯥꯡꯉꯤꯔ ꯄꯥꯡꯗ꯭ꯔꯤꯔ ꯈꯪꯗꯦ ꯃꯆꯥ ꯃꯆꯥꯅꯨꯄꯤ ꯍꯣꯏ ꯏꯃꯥ ꯍꯣꯏꯗꯤ ꯈꯖꯤꯛ ꯈꯖꯤꯛꯇꯤ ꯌꯥꯎꯕꯤꯌꯦꯕꯀꯣ ꯑꯗꯣ ꯃꯆꯥꯅꯨꯄꯤ ꯄꯥ ꯂꯩꯕꯁꯤꯡꯗꯨꯗꯤ ꯀꯌꯥ ꯌꯥꯎꯕ ꯎꯗꯦ ꯑꯗꯨꯗ ꯑꯗꯨꯝ ꯄꯥꯕꯨꯡꯅ ꯅꯨꯡꯁꯤꯗꯅ ꯊꯝꯕꯤꯈꯤꯕ ꯍꯥꯏꯗꯣꯏꯔꯥ ꯑꯗꯨꯝ ꯃꯣꯏ ꯃꯥꯅꯇ ꯇꯧꯔꯒ ꯄꯦꯟꯖꯕꯗꯣ ꯑꯗꯨ ꯑꯣꯏꯕꯒꯤꯅꯦ ꯃꯤꯈꯩꯁꯦ ꯑꯝꯇ ꯇꯧꯍꯟꯗꯕꯤꯗ ꯃꯥꯅ ꯑꯗꯨꯝ ꯇꯧ ꯂꯩꯔꯕ
ꯃꯤꯅ ꯇꯧꯕ ꯊꯕꯛꯁꯨ ꯁꯤꯡꯊꯥꯅꯔꯝꯃꯣꯏꯗꯣꯏꯅꯦ ꯑꯗꯣ ꯃꯁꯥ ꯇꯧꯔꯒ ꯄꯦꯟ ꯖꯕ ꯀꯥꯒꯨꯁꯦ ꯌꯥꯗꯕꯅꯤꯕ
ꯏꯄꯥ ꯐꯪꯉꯤ ꯑꯗꯨꯝ ꯍꯥꯏꯕꯇ ꯑꯣꯏꯕꯗꯣ ꯌꯥꯎꯕꯗꯤ ꯌꯥꯎꯗꯕꯤꯗ
ꯍꯣꯏ ꯑꯩꯈꯣꯏꯁꯨ ꯉꯁꯥꯏ ꯑꯩꯅ ꯍꯜꯂꯛꯄꯁꯨ ꯁꯥꯏꯀꯜ ꯊꯥꯕ ꯆꯪꯉꯦ ꯑꯩꯥꯏ ꯀꯜꯗꯣ ꯊꯝꯐꯝꯗꯨꯗ
ꯎꯝ
ꯃꯣꯏ ꯃꯆꯥꯅꯨꯄꯤ ꯑꯩꯈꯣꯏ ꯌꯨꯝꯕꯨꯗꯨꯒꯤ ꯃꯆꯥꯅꯨꯄꯤ ꯑꯇꯣꯝꯕꯤ ꯑꯃ ꯂꯩꯕ ꯑꯃꯨꯛ ꯆꯛꯇꯕꯤꯒ ꯋꯥꯔꯤ ꯁꯥꯟꯅꯗꯕꯅꯤ ꯉꯁꯤꯗꯤ ꯃꯣꯏ ꯌꯨꯝꯊꯪꯅꯕꯒꯤ ꯂꯩꯁꯥꯕꯤ ꯑꯃꯒ ꯋꯥꯔꯤ ꯁꯥꯟꯅ ꯂꯩꯔꯝꯃꯤ ꯑꯩꯗꯤ ꯉꯛꯄꯨ ꯉꯛꯎꯔꯕꯅꯦ
ꯀꯔꯝꯕ ꯃꯃꯥꯅꯕꯤꯕꯤ ꯂꯤꯛꯑꯒ ꯋꯥꯔꯤ ꯁ
ꯌꯨꯝꯊꯪꯅꯕꯤꯒꯤ ꯃꯃꯥꯟꯅꯕꯤꯒ ꯂꯩꯕ꯭ꯔꯣ ꯑꯩꯗꯤ ꯈꯪꯗꯦ
ꯃꯃꯥꯟꯅꯕꯤꯔ ꯈꯪꯗꯦ ꯑꯃ ꯈꯔ ꯃꯃꯥꯏ ꯀꯣꯏꯗꯥꯅꯕꯤ ꯑꯃ ꯂꯩꯕ ꯃꯥꯜꯂꯦ ꯑꯗꯨꯗꯨꯒ ꯍꯦꯛ ꯍꯦꯛ ꯎꯕ ꯑꯩꯅ
ꯑꯩꯅ ꯈꯪꯕꯗꯒꯤ ꯃꯥꯅ ꯃꯤ ꯃꯌꯨꯝꯗ ꯆꯠꯄꯒꯨꯝꯕꯁꯦ ꯑꯝꯇ ꯎꯗꯦꯕ
ꯑꯥ
ꯑꯗꯣ ꯃꯥꯁꯦ ꯅꯣꯡꯃ ꯈꯛꯇ ꯂꯨꯍꯣꯡꯕ ꯃꯤꯒꯤ ꯍꯩꯖꯤꯡꯕꯣꯠ ꯆꯠꯄ ꯑꯃꯈꯛꯇꯤ ꯎꯕ ꯑꯍꯥ ꯑꯁꯣꯝꯒꯤ ꯑꯩꯈꯣꯏꯅ ꯈꯣꯡꯅ ꯐꯥꯎꯐꯝ ꯑꯃ ꯂꯩꯌꯦꯕꯀꯣ ꯌꯨꯝ ꯑꯃ ꯑꯗꯨꯒꯤ ꯃꯅꯤꯡꯗ ꯅꯨꯄꯤ ꯑꯃꯈꯛ ꯂꯨꯍꯣꯡꯈꯤꯌꯦ ꯑꯗꯨꯒꯤꯗꯨꯒ ꯑ ꯏꯃꯥꯒ ꯆꯠꯄ ꯎꯏ ꯑꯇꯩꯗꯤ ꯀꯩꯝꯇ ꯍꯦꯛ ꯆꯠꯇꯕ ꯌꯨꯝꯁꯤꯗꯒꯤ ꯍꯦꯟꯗꯣꯛꯇꯕ ꯃꯃꯥꯟꯅꯕꯤꯁꯨ ꯇꯤꯟꯅꯗꯕ꯭ꯔꯥ ꯈꯪꯗꯦ ꯍꯥꯏꯕ ꯃꯥꯁꯦ
ꯑꯩꯈꯣꯏ ꯑꯣꯏꯔꯗꯤ ꯍꯩꯅꯔꯔꯣꯏ ꯃꯣꯏꯅ ꯇꯧꯔꯤꯗꯣ ꯑꯩꯈꯣꯏꯗꯤ ꯆꯠꯇꯣꯏꯒꯤ ꯈꯣꯡ ꯊꯥꯡ ꯀꯠꯂꯒ ꯂꯩꯔꯕꯅꯤꯅ ꯌꯨꯝ ꯀꯣꯏꯕꯁꯨ ꯌꯥꯝ ꯍꯩꯉ ꯃꯥꯗꯤ
ꯎꯝ ꯃꯥ ꯒꯥꯔꯗꯦꯟ ꯌꯥꯝ ꯇꯧꯖꯕꯅꯦ ꯅꯥꯄꯤ ꯁꯤꯡꯕꯤ ꯁꯦꯝꯗꯅ ꯃꯅꯥꯕꯁꯤꯡ ꯈꯤꯇꯪ ꯈ ꯈꯨꯏ ꯑꯕꯗꯤ ꯃꯥꯅ ꯃꯅꯥꯦ ꯍꯦꯛꯇꯃꯟꯗꯅ ꯂꯩꯔꯝꯗꯣꯏꯅꯦ
ꯊꯕꯛꯇꯤ ꯑꯇꯩ ꯂꯩꯇ꯭ꯔꯕꯅꯤꯅ ꯃꯃꯥꯟꯅꯕꯤ ꯄꯨꯅꯤꯡꯉꯥꯏ ꯈꯣꯠꯅꯤꯡꯉꯥꯏ ꯂꯩꯇ꯭ꯔꯕꯅꯤꯅ ꯑꯗꯨꯝꯕ ꯇꯧꯗ꯭ꯔꯗ ꯊꯕꯛꯁꯨ ꯑꯃꯨꯛ ꯂꯩꯇꯕ
ꯑꯇꯩꯒꯩ ꯀꯧꯅꯗ꯭ꯔꯁꯨ ꯑꯩꯈꯣꯏ ꯁꯤꯗ ꯔꯦꯟꯇ ꯅꯨꯄꯤ ꯑꯃ ꯗꯩꯅꯥꯅ ꯑꯃ ꯂꯩꯔꯝꯃꯦꯕꯀꯣ
ꯑꯥ
ꯑꯗꯣ ꯃꯥꯒꯗꯤꯅꯦ ꯃꯥ ꯊꯕꯛ ꯊꯥꯕꯒꯤꯗ ꯊꯦꯡꯅꯈꯤ ꯍꯥꯏꯕ꯭ꯔꯥ ꯀꯩꯅꯣ ꯃꯥꯒꯗꯤ ꯋꯥꯔꯤꯒꯁꯦ ꯐꯖꯅ ꯁꯥꯟꯅꯩꯌꯦ
ꯑꯩꯁꯨ ꯉꯁꯥꯏ ꯍꯜꯂꯛꯄꯗꯅꯦ ꯑꯩꯈꯣꯏ ꯔꯦꯟꯀꯤ ꯃꯤ ꯑꯣꯏꯔ ꯖꯥꯠꯂꯅꯦꯅ ꯈꯜꯂꯦ ꯑꯗꯨꯒ ꯑꯣꯏꯔꯝꯗ꯭ꯔꯕ
ꯑ
ꯑꯣꯟꯊꯣꯡ ꯐꯖꯅ ꯁꯥꯟꯅꯈ꯭ꯔꯦꯗ ꯉꯁꯤꯗꯤꯅ ꯈꯜꯂꯦ ꯐꯣꯟꯒ ꯄꯨꯊꯣꯛꯅꯗꯅꯅꯦ ꯃꯕꯥꯏꯅꯤ ꯅꯨꯄꯥꯏ ꯃꯔꯝꯗꯒ ꯋꯥꯔꯤ ꯁꯥꯟꯅ ꯂꯩꯍꯧꯋꯦ ꯑꯁꯤꯕꯨ ꯅꯨꯄꯥ ꯀꯣꯏꯔ ꯖꯥꯠꯂꯅꯦꯅ ꯈꯜꯂꯦ
ꯎ
ꯐꯣꯟ ꯄꯥꯏꯕꯁꯨ ꯑꯃꯨꯛꯇ ꯎꯗꯦꯕ ꯃꯥꯗꯣ ꯉꯁꯤꯗꯤ ꯐꯣꯟ ꯄꯥꯏꯕꯒ ꯎꯏ
ꯅꯨꯄꯥ ꯎꯅꯕꯒ ꯃꯔꯛꯇꯗꯤ ꯆꯠꯄꯅꯦ ꯃꯥꯗꯣ
ꯍ
ꯗ꯭ꯔꯦꯁꯀ ꯌꯥꯝ ꯅꯥꯟꯅ ꯁꯦꯠꯇꯅ ꯏ꯭ꯁꯀꯠꯀ ꯁꯦꯠꯂꯒ
ꯍꯨꯝ ꯍꯨꯝ
ꯑꯆꯥꯄꯣꯠꯀꯁꯨ ꯍꯥꯏ ꯍꯥꯏꯗꯅꯒꯁꯨ ꯄꯨꯔꯤ
ꯆꯠꯂꯨꯔꯕꯅꯤꯅ ꯇꯧꯖꯔꯤꯅꯤꯅꯦ ꯃꯥꯁꯨ
ꯃꯃꯥꯁꯤꯅ ꯀꯩꯅꯣ ꯇꯧꯔꯤꯕ ꯃꯆꯥꯅꯨꯄꯤꯗꯣ ꯊꯤꯟꯗꯣꯛꯏ ꯃꯥꯜꯂꯦ ꯍꯥꯏꯅ ꯂꯦꯞꯄꯒ ꯃꯆꯥꯅꯨꯄꯤ ꯆꯠꯈꯤꯕꯗꯣ ꯌꯦꯡꯍꯧꯔꯤꯌꯦ
ꯑꯗꯨꯅꯕꯨꯗꯤ ꯐꯔ ꯄꯣꯠꯅꯤꯗ ꯂꯣꯏ ꯈꯪꯅꯕꯗꯨꯅ
ꯈꯪꯗꯦ ꯃꯆꯦ ꯑꯃ ꯂꯩꯕꯁꯤꯁꯨ ꯃꯌꯨꯝ ꯄꯥꯟꯗꯣꯏꯔ ꯄꯥꯜꯂꯣꯏꯗꯣꯏꯔꯥ ꯒ꯭ꯌꯥꯟ ꯑꯃ ꯇꯥꯗꯦ
ꯍꯧꯖꯤꯛꯐꯥꯎ ꯄꯥꯟꯗ꯭ꯔꯗꯤ ꯀꯌꯥ ꯄꯥꯟꯒꯗꯕ ꯑꯣꯏꯔꯝꯃꯔꯣꯏ ꯃꯣꯏꯗꯣ
ꯃꯤꯅ ꯌꯦꯡꯕꯗꯗꯤ ꯌꯥꯝꯅ ꯍꯥꯏꯗꯤ ꯆꯍꯤꯗꯤ ꯐꯅ ꯌꯥꯝꯃꯝꯃꯅꯦꯕꯀꯣ
ꯑꯥ
ꯑꯗꯣ ꯏꯄꯥꯟ ꯄꯥꯟꯗꯧ ꯃꯥꯟꯗ꯭ꯔꯦ ꯃꯥꯗꯣ ꯅꯨꯄꯤ ꯀꯣꯏ ꯍꯥꯏꯕ꯭ꯔ ꯀꯩꯅꯣꯝꯁꯨ ꯍꯥꯏꯗ
ꯏꯃꯥ ꯅꯨꯄꯤꯅ ꯅꯨꯄꯥ ꯀꯣꯏꯗꯕꯤꯗ ꯃꯅꯥ ꯑꯣꯏꯅ ꯀꯣꯏꯈꯠꯂꯛꯄꯅꯤꯅꯦ
ꯎꯝ ꯑꯗꯨꯃꯥꯏꯅ ꯀꯣꯏꯕ ꯃꯥꯜꯂꯦ ꯃꯥꯅ ꯑꯗꯨ ꯅꯨꯄꯤ ꯅꯨꯄꯤ ꯂꯧ ꯌꯦꯜꯂꯦ ꯈꯜꯂꯒ ꯂꯩꯕꯒꯤ ꯌꯨꯝ ꯐꯦꯂꯤꯒꯨꯝꯕꯅꯁꯨ ꯌꯥꯔꯝꯗꯧ ꯃꯥꯟꯗꯦꯕ
ꯑꯣ
ꯇꯏ ꯐꯔꯛ ꯇꯥꯕ ꯑꯣꯏꯔꯝꯕꯁꯨ ꯌꯥꯏ ꯃꯥꯏꯗꯣ
ꯐꯔꯛ ꯇꯥꯈꯤꯕꯗꯒꯤ ꯑꯗꯨꯝ ꯄꯥꯟꯗꯅ ꯑꯗꯨꯝ ꯄꯣꯛꯈꯤꯅꯤꯀꯣ ꯃꯥꯏꯗꯣ
ꯄꯣꯛꯈ꯭ꯔꯗ ꯄꯣꯠꯅꯤ
ꯍꯨꯝ ꯒ꯭ꯌꯥꯟ ꯇꯥꯗꯦ ꯇꯧꯔꯤꯁꯦ ꯍꯧꯖꯤꯛꯀꯥꯟꯁꯦ ꯅꯨꯄꯤꯅ ꯑꯃꯨꯛ ꯅꯨꯄꯥ ꯀꯣꯏ ꯅꯨꯄꯥ